ꯇꯌꯦ ꯇꯥꯏꯌꯦ
ꯀꯩꯗꯧꯔꯝꯃꯤꯅꯣ ꯅꯪꯕꯨꯣ
ꯑꯁꯨꯝ ꯍꯤꯄꯝꯕꯅꯤꯗꯥ
ꯉꯁꯤ ꯅꯣꯡꯒ ꯌꯥꯝ ꯇꯥꯕꯗꯨꯕꯨ ꯅꯣꯏꯗꯥꯏꯗꯣ ꯏꯁꯤꯡꯒ ꯆꯥꯎꯅꯗꯕ꯭ꯔꯣ
ꯑꯁ ꯆꯥꯎꯗꯗꯤ ꯀꯩꯅꯣꯅꯤ ꯑꯩꯈꯣꯏ ꯁ꯭ꯋꯥꯏꯁꯤꯗꯤ ꯂꯩꯔꯛ ꯂꯝꯕꯤ ꯃꯆꯥ ꯃꯆꯥꯁꯤꯡꯁꯤꯗꯤ ꯏꯁꯤꯡꯗꯣ ꯆꯦꯟꯐꯝ ꯂꯩꯇ꯭ꯔꯕꯅꯤꯅ ꯂꯣꯏꯅ ꯐꯨꯟꯖꯜꯂꯅꯤꯅ ꯈꯨꯎ ꯌꯧꯈꯩ ꯇꯧꯔꯦ ꯅꯣꯡ ꯈꯔ ꯀꯟꯅ ꯍꯦꯛ ꯆꯨꯕꯗ ꯑꯗꯨꯅ ꯉꯁꯤꯁꯨ ꯑꯗꯨ ꯆꯥꯎꯋꯤ ꯏꯁꯤꯡꯁꯦ ꯅꯣꯡꯁꯦ ꯂꯦꯞꯇꯕꯤ ꯆꯨꯔꯗꯤ ꯑꯗꯨꯝ ꯆꯥꯎꯔ ꯂꯩꯗꯣꯏꯅꯦ ꯑꯗꯨ ꯃꯊꯥꯒ ꯁꯥꯏ ꯊꯕꯛ ꯆꯠꯄ ꯌꯥꯝꯅ ꯅꯨꯡꯉꯥꯏꯇꯦ
ꯑꯗꯨꯅꯦ ꯇꯧꯔꯤꯁꯦ ꯅꯣꯡꯅꯦ ꯅꯅꯦ ꯑꯩꯈꯣꯏꯗꯋꯥꯏꯗꯨꯁꯨꯅꯦ ꯗꯔꯦꯟ ꯀꯩꯀꯥꯗꯨ ꯐꯖꯕꯨꯗꯤ ꯊꯝꯃꯦꯕꯨ ꯀꯔꯤ ꯇꯧꯕꯅꯣ ꯉꯁꯤꯒꯤ ꯅꯣꯡꯗꯨꯗꯤ ꯀꯟꯃꯟꯈꯤꯕꯩꯔ ꯅꯍꯥꯟꯗꯒꯤ ꯇꯤꯂꯤ ꯆꯨꯕꯗ ꯂꯦꯞꯇ꯭ꯔꯦꯗꯣ ꯑꯗꯨꯗꯨꯅꯅꯦ ꯈꯣꯡꯕꯥꯟ ꯁꯤ ꯌꯥꯗ꯭ꯔꯦ ꯂꯝꯕꯤ ꯁꯤꯅ ꯈꯨꯟꯅꯥꯟ ꯑꯃ ꯆꯠꯊꯣꯛ ꯄꯗ ꯑꯍ ꯑꯍꯟꯅꯒ ꯑꯉꯥꯡꯅꯒ ꯆꯠꯂꯗꯤ ꯇꯨꯏꯁꯟ ꯂꯣꯏꯗ ꯍꯦꯛꯇ ꯇꯧꯋꯤ ꯑꯩꯈꯣꯏ ꯐꯥꯎꯕꯅꯦ ꯆꯠꯄ ꯍꯩꯖꯤꯜꯂꯛꯇ꯭ꯔꯦ ꯈꯤꯇꯪ ꯆꯠꯄꯒ ꯅꯥꯟꯊꯨꯗꯣꯏꯒ ꯈꯣꯠꯇꯣꯏꯒ ꯉꯥꯒꯨꯝꯕꯒ ꯐꯥꯅꯕ꯭ꯔꯣ ꯅꯣꯏꯗꯥꯏꯕꯣ?
ꯉꯥꯒꯗꯤ ꯐꯥꯅꯗꯦꯗ ꯑꯩꯈꯣꯏ ꯁꯥꯁꯤꯗꯤ ꯑꯁꯨꯝ ꯑꯩꯈꯣꯏ ꯏꯅꯦ ꯍꯣꯏꯔꯣꯝꯗꯗꯤ ꯌꯥꯝ ꯐꯥꯅꯩ ꯑꯩꯈꯣꯏ ꯁ꯭ꯋꯥꯏꯗꯗꯤ ꯀꯗꯥꯏꯗꯒꯤ ꯉꯥꯅꯣꯗ ꯈꯣꯡꯕꯥꯟꯅꯤꯡꯁꯦ ꯂꯣꯏꯅ ꯃꯤ ꯇꯨꯒꯠꯆꯅꯩ ꯉꯥ ꯂꯩꯅꯔꯁꯨ ꯁ꯭ꯋꯥꯏꯁꯤꯗꯤ ꯀꯔꯥꯏ ꯀꯔꯥꯏꯗꯒꯤ ꯃꯆꯨꯝ ꯃꯌꯥꯝ ꯑꯃ ꯌꯥꯝ ꯌꯥꯎꯔꯕꯅꯤꯅ ꯉꯥ ꯂꯩꯔ꯭ꯖꯨ ꯑꯗꯨ ꯀꯅꯥꯝꯇ ꯐꯥꯕꯁꯨ ꯍꯩꯅꯕ ꯅꯠꯇꯦ ꯑꯗꯣ ꯑꯗꯣ ꯑꯩꯈꯣꯏ ꯏꯅꯦ ꯍꯣꯏꯔꯣꯝꯗꯗꯤ ꯃꯣꯏꯗꯗꯤ ꯑꯁ ꯂꯧꯕꯨꯛꯇ ꯑꯣꯏꯔꯣ ꯀꯩꯅꯣ ꯄꯨꯈ꯭ꯔꯤꯗ ꯑꯣꯏꯔꯣꯁꯨꯅꯦ ꯁꯨꯃꯥꯏꯅ ꯅꯣꯡ ꯇꯥꯕꯁꯦ ꯎꯀꯥꯕꯤꯒꯨꯝꯕ ꯌꯥꯝꯅ ꯀꯥꯔꯛꯄꯅꯦꯕ ꯑꯗꯨ ꯌꯥꯝꯅ ꯐꯥꯅꯩ ꯃꯣꯏꯗꯤ ꯂꯩꯀꯪꯗꯩꯒ ꯐꯥꯕꯅꯤ ꯉꯥꯁꯦ ꯁꯨꯃꯥꯏꯅ ꯅꯣꯡ ꯆꯨꯔꯛꯑꯗꯤ ꯃꯣꯏꯔꯣꯝꯗꯗꯤ ꯂꯩꯕ ꯌꯥꯝ ꯅꯨꯡꯉꯥꯏꯕꯅꯦ ꯁꯨꯝꯀꯥꯟꯁꯦ ꯏꯁꯤꯡꯁꯨ ꯅꯣꯡ ꯆꯨꯔꯁꯨ ꯊꯨꯝꯕꯤꯗꯦ ꯑꯗꯣ ꯂꯝꯕꯤ ꯑꯗꯨꯝ ꯃꯊꯟꯇ ꯆꯦꯟꯗꯐꯝ ꯂꯩꯕꯅꯤꯅ ꯆꯦꯟꯊꯔ ꯆꯠꯆꯈꯤꯅꯤ ꯌꯥꯝ ꯅꯨꯡꯉꯥꯏꯗ ꯃꯣꯏꯔꯣꯝꯗ ꯂꯩꯔꯤꯁꯤꯅ ꯑꯩꯈꯣꯏ ꯁꯤꯗꯗꯤ ꯑꯁ ꯇꯜꯂꯦꯗ ꯂꯩꯕꯨ ꯂꯩꯅꯤꯡꯗ꯭ꯔꯦ ꯁ꯭ꯋꯥꯏꯗ꯫
ꯑꯗꯨꯅꯦ ꯑꯩꯈꯣꯏ ꯁ꯭ꯋꯥꯏꯗꯁꯨꯅꯦ ꯉꯁꯥꯏꯗꯣ ꯉꯥꯗꯤ ꯌꯥꯝ ꯐꯅꯩꯌꯦ ꯑꯗꯨꯝ ꯂꯕꯨꯨ ꯀꯩꯀꯥꯗꯨꯁꯨ ꯏꯁꯤꯡꯗꯣ ꯀꯥꯏꯅꯔꯛꯄꯒꯤ ꯄꯨꯈ꯭ꯔꯤꯒꯗꯣ ꯏꯁꯤꯡ ꯂꯣꯏ ꯊꯜꯂꯒ ꯄꯥꯊꯣꯛꯅꯔꯛꯄꯒꯤꯅꯦ ꯉꯥꯒꯗꯣ ꯂꯣꯏꯅ ꯆꯦꯟꯊꯣꯛꯅꯔꯛꯇꯅ ꯐꯥꯝ ꯇꯧꯕ ꯃꯤ ꯀꯩꯒꯗꯣ ꯆꯦꯟꯊꯣꯔꯛꯄꯗ ꯐꯥꯕ ꯑꯩꯈꯣꯏꯒꯤꯕꯨꯗꯤ ꯄꯨꯛꯅꯤꯡꯗ ꯅꯨꯡꯉꯥꯏ ꯍꯥꯏ ꯑꯗꯨ ꯈꯜꯂꯤꯅꯤ ꯁꯨꯝ ꯐꯥꯝꯒ ꯇꯧꯔꯒ ꯉꯥ ꯉꯥ ꯃꯆꯥꯒ ꯊꯥꯗꯔ ꯌꯣꯛꯆꯕ ꯃꯤꯈꯩꯗꯤ ꯃꯊꯥꯗꯤ ꯌꯥꯝ ꯁꯥꯔꯝꯅꯤ ꯂꯧ ꯑꯉꯟ ꯐꯥꯎ ꯂꯣꯛꯄ ꯃꯇꯝꯒ ꯑꯣꯏꯔꯦ ꯂꯧ ꯌꯩꯅꯕ ꯃꯇꯝꯁꯤꯗꯅꯦ ꯂꯧꯃꯤꯈꯩ ꯁꯤꯅꯒ ꯋꯥꯔꯝꯗꯣꯔꯤꯕꯁꯦ ꯈꯪꯗꯦ ꯇꯧꯔꯤꯁꯦ ꯅꯨꯡꯁꯥꯁꯤꯅ ꯑꯗꯨꯝ ꯆꯥꯡ ꯅꯥꯏꯅ ꯅꯣꯡꯗꯣ ꯆꯨꯔꯦ ꯍꯥꯏꯔꯁꯨ ꯁꯠ ꯂꯥꯎ ꯍꯥꯡꯉꯒ ꯊꯣꯛꯄ ꯑꯣꯏꯗꯤ ꯐꯕ ꯅꯣꯡꯁꯨ ꯑꯗꯨꯝ ꯆꯨꯏ ꯆꯤꯂꯤ ꯆꯤꯂꯤ ꯅꯨꯡꯁꯥ ꯈꯔ ꯁꯥꯔꯝꯅꯤ ꯈꯪꯍꯧꯗꯅ ꯅꯣꯡꯁꯤ ꯑꯃꯨꯛ ꯆꯨꯅꯤ ꯃꯇꯝ ꯅꯥꯏꯗꯕꯅꯤꯅꯅꯦ ꯈꯪꯗꯦ ꯇꯧꯔꯤꯁꯦ
ꯑꯗꯨꯅꯦ ꯁ꯭ꯋꯥꯏꯗ ꯂꯩꯕꯁꯦ ꯌꯥꯝꯅ ꯈꯨꯗꯣꯡ ꯊꯤꯅꯤꯡꯉꯥꯏꯕꯨ ꯑꯣꯏꯔꯦꯗ ꯑꯩꯗꯤ ꯌꯨꯝ ꯍꯣꯡꯉꯁꯤꯔꯕꯨ ꯈꯟꯒꯠꯂꯛꯑꯕꯅꯦ ꯇꯧꯔꯤꯁꯦ
ꯀꯥꯏꯗ ꯍꯣꯪꯗꯣꯔꯤꯕꯥ
ꯈꯪꯗꯦꯗ ꯁꯨꯝ ꯉꯥꯡꯉꯤꯕ ꯑꯗꯨꯅꯤ ꯑꯗꯨ ꯍꯣꯡꯒꯦ ꯈꯜꯂꯗꯤ ꯑꯩꯈꯣꯏ ꯏꯅꯦ ꯍꯔꯣꯝꯗꯗꯤ ꯂꯝꯁꯨ ꯈꯔ ꯍꯣꯡꯉꯦ ꯍꯥꯏ ꯑꯗꯣꯝꯗ ꯑꯩꯁꯦ ꯈꯪꯗꯦ ꯁꯨꯝ ꯋꯥꯈꯜꯁꯦ ꯑꯗꯨꯃꯥꯏꯅ ꯁꯨꯝ ꯈꯟꯖꯜꯂꯛꯑꯗꯤ ꯍꯣꯡꯈꯤꯗꯣꯔꯤꯕꯅꯤ꯫ ꯍꯦꯛꯇ ꯅꯨꯡꯉꯥꯏꯅ ꯏꯪ ꯆꯤꯛꯅ ꯂꯩꯔꯨꯕꯅ ꯐꯩ꯫
ꯑꯗꯨꯅꯕꯨ ꯐꯕꯖꯥꯠꯅꯤ ꯁ꯭ꯋꯥꯏꯁꯤꯗꯗꯤ ꯄ꯭ꯔꯖꯥ ꯃꯅꯥꯛꯁꯤ ꯂꯝꯁꯤ ꯅꯅꯦ ꯈꯤꯇꯪ ꯂꯝꯁꯤꯅ ꯀꯌꯥꯅꯣ ꯇꯥꯡꯉꯁꯦ ꯍꯧꯖꯤꯛ ꯀꯥꯟꯖꯤ ꯈꯪꯗꯦ ꯈꯪꯗꯦ ꯑꯗꯨꯝꯅꯦ ꯌꯥꯔꯤꯉꯩ ꯂꯝ ꯑꯍꯣꯡꯕ ꯊꯤꯔꯒꯕꯨ ꯂꯧꯁꯜꯍꯧꯕꯅꯕꯨ ꯐꯔꯕꯅꯤ꯫ ꯉꯝꯕꯨ ꯉꯝꯃꯗꯤ ꯈꯔ ꯂꯩꯔꯒꯗꯤꯅꯦ ꯂꯩꯐꯝꯒ ꯂꯩꯔꯛꯑꯔꯣꯏ ꯈꯤꯇꯪꯇꯅꯅꯦ ꯇꯥꯛꯅꯈꯤꯕꯁꯤꯅ ꯇꯥꯛꯅꯈꯤꯕꯁꯤꯅ꯫
ꯑꯗꯨꯅꯦ꯫ ꯉꯁꯤꯁꯦ ꯅꯪꯗꯤ ꯀꯩꯀꯩ ꯇꯧꯔꯕ ꯀꯩꯀꯩ ꯊꯕꯛꯀ ꯇꯧꯈ꯭ꯔꯒꯦꯅꯣ ꯉꯁꯤꯗꯤ?
ꯀꯩ ꯀꯩꯅꯣ ꯈꯔ ꯇꯧꯔꯨꯔꯦ ꯇꯧꯕ ꯌꯥꯕ ꯉꯥ ꯐꯥꯕꯁꯨ ꯉꯍꯥ ꯍꯦꯛ ꯌꯦꯡꯕ ꯊꯣꯛꯎꯔꯦ ꯑꯩꯈꯣꯏꯗꯅꯦ ꯄꯥꯝꯖꯩ ꯍꯥꯏꯕ ꯋꯥꯅꯤ ꯍꯩꯇꯕꯒꯤ ꯉꯥꯕꯨꯗꯤ ꯑꯃꯅꯤ ꯐꯥꯔꯛꯏ ꯑꯗꯨ ꯌꯥꯝꯅ ꯐꯥꯗꯦ ꯃꯤꯒꯤ ꯐꯥꯕꯗꯁꯨꯅꯦ ꯃꯌꯥꯝ ꯌꯥꯝ ꯐꯥꯅꯩ ꯑꯗꯨ ꯑꯃꯨꯛ ꯈꯔ ꯇꯧ ꯄꯤ ꯏꯁꯇꯤ ꯇꯛꯄ ꯈꯔ ꯑꯃꯨꯛ ꯇꯧ ꯆꯥꯛ ꯈꯔ ꯊꯣꯡ ꯑꯗꯨꯅꯤ ꯉꯥꯏꯍꯥꯛ ꯑꯃꯨꯛꯇꯨꯝ ꯍꯧꯖꯤꯛ ꯈꯔ ꯁꯪꯕꯒꯅꯦ ꯅꯪꯉꯣꯟꯗꯅꯦ ꯀꯃꯥꯏ ꯀꯃꯥꯏ ꯇꯧꯒꯦ ꯅꯣꯣꯏꯗ ꯑꯩꯗꯣ ꯏꯁꯤꯡꯒ ꯌꯥꯝ ꯆꯥꯎꯔꯕꯅꯤꯅ ꯍꯟꯗꯛꯇꯤ ꯀꯃꯥꯏ ꯀꯃꯥꯏ ꯇꯧꯕꯖꯥꯠꯅꯣꯅ ꯍꯪꯒꯦꯅ ꯀꯣꯜ ꯇꯧꯔꯛꯏꯁꯦ꯫
ꯑꯁ ꯑꯩꯁꯤꯡꯅꯦ ꯑꯗꯣ ꯉꯁꯤꯗꯤ ꯑꯩꯁꯨ ꯅꯣꯡ ꯆꯨꯔꯕꯅꯤꯅꯅꯦ ꯊꯕꯛꯇꯣ ꯑꯃꯝꯇ ꯆꯠꯄ ꯌꯥꯗꯗꯅ ꯀꯔꯤꯝ ꯆꯠꯇ꯭ꯔꯦ ꯏꯃꯨꯡꯗ ꯑꯗꯨꯝ ꯂꯩꯔꯦ ꯏꯁꯤꯡꯁꯦ ꯍꯧꯖꯤꯛ ꯐꯥꯎꯁꯨ ꯍꯟꯊꯗ꯭ꯔꯤ ꯇꯧꯔꯤꯁꯦ ꯃꯤꯁꯤꯡꯁꯤꯅꯅꯦ ꯌꯨꯝ ꯁꯥꯟꯅꯕꯁꯤꯗ ꯈꯔ ꯈꯔ ꯍꯥꯏꯗꯤ ꯃꯤꯒꯤꯁꯨ ꯈꯜꯂꯒ ꯇꯧꯔꯗꯤ ꯐꯗꯧꯕ ꯂꯝ ꯃꯥ ꯃꯥꯒꯤ ꯂꯝꯗꯨꯗ ꯍꯦꯛꯇ ꯄꯣꯏꯟꯇ ꯆꯦꯟꯅꯕ ꯌꯥꯗꯕꯤ ꯃꯌꯨꯝꯗ ꯇꯞ ꯇꯞꯅꯞ ꯀꯩ ꯁꯥꯖꯟꯅꯔꯦ ꯏꯁꯤꯡ ꯅꯂꯥ ꯅꯨꯡꯂꯥ ꯆꯦꯟꯅꯕꯅ ꯑꯃꯠꯇ ꯊꯝꯅꯗ꯭ꯔꯦ ꯑꯗꯨꯅ ꯃꯌꯨꯝ ꯃꯌꯨꯝꯗꯒꯤ ꯄꯥꯊꯣꯔꯛꯄ ꯏꯁꯤꯡꯁꯤꯡꯗꯣ ꯆꯦꯟꯐꯝ ꯂꯩꯇ꯭ꯔꯕꯅꯤꯅ ꯂꯝꯕꯤꯗ ꯂꯣꯏꯅ ꯊꯣꯛꯑꯒ ꯂꯩꯔꯦ ꯃꯤꯁꯤꯡꯁꯦ ꯒ꯭ꯌꯥꯟ ꯈꯔ ꯈꯔ ꯇꯥꯟꯅꯔꯗꯤ ꯐꯗꯧꯕ ꯃꯁꯥ ꯃꯁꯥꯒꯤꯗ ꯂꯣꯏꯅ ꯈꯟꯅꯩ ꯇꯧꯔꯤꯁꯦ ꯑꯗꯨꯅ ꯈꯪꯗꯦꯗ ꯑꯩꯈꯣꯏꯁꯦ ꯍꯤꯡꯕ ꯌꯥꯝ ꯂꯨꯗꯣꯔꯤ ꯍꯧꯖꯤꯛꯁꯦ ꯍꯥꯏꯔꯤꯕꯁꯨ ꯁꯨ ꯌꯥꯗꯒꯨꯝ ꯇꯧ
ꯃꯥꯅꯤ ꯃꯥꯅꯤ ꯅꯣꯏ ꯑꯗꯥꯏ ꯑꯗꯣ ꯅꯣꯡꯖꯨ ꯅꯨꯡꯁꯥ ꯅꯠꯇꯕ ꯑꯗꯨ ꯃꯇꯝꯗꯗꯤ ꯕꯖꯥꯔ ꯃꯅꯥꯀ ꯑꯣꯏꯔꯦ ꯆꯠꯊꯣꯛ ꯆꯠꯁꯤꯟꯒꯤꯗꯤ ꯂꯩ ꯈꯣꯠꯄ ꯄꯨꯛꯅꯤꯡꯗ ꯅꯨꯡꯉꯥꯏ ꯀꯩꯒꯨꯝꯕ ꯊꯕꯛ ꯑꯃ ꯇꯧꯔꯝꯗꯥꯏ ꯑꯣꯏꯔꯁꯨ ꯅꯨꯡꯉꯥꯏ ꯍꯥꯏꯕꯅꯦ ꯅꯣꯡꯁꯨ ꯃꯇꯝꯁꯤꯗꯗꯤ ꯈꯪꯗꯦ ꯃꯄꯥꯟꯕꯨ ꯊꯣꯛꯅꯤꯡꯉꯝꯃꯣꯏ ꯑꯩꯈꯣꯏꯁꯨꯅꯦ ꯂꯥꯛꯄ ꯇꯜꯂꯤ ꯇꯧꯔꯤꯕ ꯀꯗꯥꯏꯗꯒꯤ ꯀꯔꯤ ꯀꯔꯤ ꯀꯔꯥꯏ ꯀꯔꯥꯏꯗꯒꯤ ꯂꯥꯛꯄꯅꯣꯁꯨ ꯈꯪꯗꯦ ꯏꯁꯤꯡꯗꯨꯅ ꯂꯣꯏꯅ ꯍꯦꯛ ꯊꯨꯝꯖꯤꯜꯂꯒ ꯂꯩꯔꯕꯅꯤꯅꯅꯦ ꯍꯪꯒꯣꯏꯕ ꯃꯑꯣꯡ ꯐꯥꯎꯕꯒꯨꯝꯕ ꯇꯧꯋꯤꯅꯦ ꯑꯗꯨꯅꯤ ꯌꯨꯝ ꯀꯩ ꯁꯥꯕꯁꯤꯗꯅꯦ ꯐꯖꯅ ꯐꯖꯅ ꯁꯥꯟꯅꯔꯗꯤ ꯐꯕ ꯈꯤꯇꯪ ꯈꯤꯇꯪ ꯀꯩꯅꯣ ꯇꯧꯕ ꯍꯥꯏꯕ ꯇꯨꯡꯒꯤ ꯍꯥꯏꯕ ꯑꯃ ꯈꯪꯗꯦ ꯉꯥꯏꯍꯥꯛ ꯉꯥꯏꯍꯥꯛꯀꯤ ꯂꯩꯔꯗꯤꯅꯅꯦ ꯇꯧꯅꯕꯅꯤꯅꯅꯦ ꯈꯪꯗꯦ ꯈꯪꯗꯦ ꯍꯧꯖꯤꯛꯀꯥꯟꯁꯦ ꯋꯥꯔꯛꯀꯦꯗꯅꯤ ꯈꯔ ꯁꯨꯝ ꯁꯨꯝ ꯂꯩꯔꯒ ꯑꯗꯨꯃꯥꯏꯅ ꯁꯨꯝ ꯁꯥꯔ ꯂꯩꯔꯗꯤ
ꯑꯗꯨꯅꯦ ꯃꯌꯥꯝꯅ ꯃꯌꯥꯝ ꯑꯣꯏꯈ꯭ꯔꯦ ꯍꯥꯏꯗꯤ ꯁꯤꯒꯨꯝꯕꯒꯤ ꯌꯨꯝ ꯁꯥꯕꯒꯤ ꯅꯤꯌꯣꯝ ꯑꯣꯏꯔꯣ ꯀꯩ ꯑꯣꯏꯔꯣ ꯑꯩꯈꯣꯏꯒꯤ ꯁꯔꯀꯥꯔꯒꯨꯝꯕꯅ ꯈꯔ ꯄꯤꯕꯤꯕ ꯑꯣꯏꯗꯤ ꯁꯨꯃꯥꯏꯅ ꯁꯥꯕꯤꯌꯨ ꯈꯣꯠꯄꯤꯌꯨꯅ ꯅꯨꯡꯉꯥꯏꯒꯗꯕ ꯍꯥꯏꯗꯤ ꯃꯤꯁꯤꯡꯁꯤꯁꯨ ꯃꯥꯏ ꯃꯥꯏ ꯑꯄꯥꯝꯕ ꯂꯣꯏ ꯇꯧꯅꯔꯦ ꯑꯗꯣ ꯃꯁꯥ ꯃꯁꯥꯏ ꯂꯝꯅꯦꯅ ꯑꯗꯨꯅ ꯈꯪꯗ꯭ꯔꯦ ꯇꯧꯔꯤꯁꯦ ꯌꯥꯝꯅ ꯂꯨꯁꯜꯂꯛꯑꯦ ꯈꯔ ꯂꯩꯔꯗꯤꯅꯦ ꯂꯝꯕꯤꯒ ꯂꯩꯔꯛ ꯑꯣꯏꯗꯣꯏ ꯄꯣꯠꯅꯤ ꯌꯥꯝꯅ ꯀꯤꯔꯦ ꯍꯧꯖꯤꯛꯀꯥꯟꯁꯦ
ꯑꯗꯨꯅꯦ ꯊꯨꯡ ꯊꯥꯕꯜ ꯆꯣꯡꯉ ꯆꯣꯡꯉꯒ ꯆꯠꯅꯕꯒꯤ ꯐꯤꯕꯝ ꯑꯃ ꯂꯥꯛꯇꯧꯔꯤꯕꯅꯤ ꯐꯤꯂꯝꯗꯒ ꯌꯥꯎꯕ ꯃꯤꯒꯤ ꯐꯨꯅꯔꯝꯗꯥꯏꯒꯤ ꯌꯨꯝ ꯃꯊꯛꯇꯒ ꯂꯥꯜꯂ ꯂꯥꯜꯂ ꯆꯣꯡꯉ ꯆꯠꯅꯕꯗꯣ ꯑꯗꯨꯃꯥꯏꯅꯅꯤ ꯑꯩꯈꯣꯏꯁꯨ ꯇꯧꯔꯛꯇꯣꯔꯤꯕꯁꯦ ꯁꯔꯀꯥꯔꯁꯨ ꯉꯥꯏꯔꯦ ꯑꯝꯇ ꯌꯦꯡꯁꯤꯟꯕꯤ ꯏꯗ ꯃꯣꯏꯒꯤꯕꯨ ꯀꯔꯤꯅꯣ ꯃꯣꯏꯁꯨ ꯃꯉꯥ ꯌꯨꯝ ꯁꯥꯕꯗꯅꯦ ꯐꯖꯅ ꯁꯥꯕ ꯑꯝꯇ ꯌꯥꯎꯗꯦ ꯅꯨꯡꯉꯥꯏꯔꯝꯃꯒ ꯂꯣꯏꯔꯦ ꯏꯆꯥ ꯗ ꯀꯩꯅꯣ ꯇꯧꯔꯒ ꯂꯣꯏꯔꯦ ꯈꯠꯅꯕ ꯉꯥꯛꯇ ꯀꯣꯟꯅꯒꯤ ꯈꯟꯗꯦ ꯉꯥꯏꯍꯥꯛ ꯉꯥꯏꯍꯥꯛꯀꯤ ꯁꯨꯝ ꯈꯜꯂꯒ ꯂꯩ ꯁꯤꯅ ꯁꯤ ꯑꯣꯏꯒ꯭ꯔꯦ ꯅꯪꯗꯤ ꯅꯣꯡ ꯃꯇꯝꯁꯤꯗ ꯌꯥꯝ ꯅꯥꯒꯟꯗꯥꯏ ꯍꯟꯗꯛꯇꯤ ꯀꯔꯤꯝꯇ ꯇꯧꯗꯕ꯭ꯔꯣ ꯀꯃꯥꯏ ꯀꯃꯥꯏꯅ ꯇꯧꯔꯤꯒꯦꯅꯦ
ꯍꯟꯗꯛꯁꯨꯅꯦ ꯅꯥꯔꯨꯔꯕꯅꯦ ꯑꯩꯁꯦ ꯍꯣꯁꯄꯤꯇꯥꯜꯒ ꯌꯧꯔꯨꯔꯕꯅꯦ ꯅꯪ ꯅꯣꯏ ꯀꯅꯥꯝꯇ ꯄꯥꯎ ꯍꯥꯏꯗ꯭ꯔꯕꯅꯦ ꯑꯩꯁꯦ ꯆꯠꯃꯟꯗꯅ ꯇꯜꯂꯦ ꯃꯤꯉꯣꯟꯗ ꯍꯥꯏꯕꯗꯣꯅ ꯍꯣꯁꯄꯤꯇꯥꯜꯗ ꯍꯞꯇꯥꯃꯨꯛ ꯂꯩꯔꯨꯔꯕꯅꯤꯅꯦ ꯑꯩꯁꯦ ꯂꯣꯛ ꯂꯥꯏꯍꯧ ꯇꯧ ꯗꯅ ꯑꯗꯨꯒꯤ ꯐꯔꯛꯄ ꯀꯨꯏꯗ꯭ꯔꯤꯕꯅꯦ ꯍꯧꯖꯤꯛ ꯏꯁꯥꯕꯨꯗꯤ ꯈꯔ ꯅꯨꯡꯉꯥꯏꯔꯦ ꯌꯥꯝꯅ ꯆꯥ ꯊꯛꯄꯕꯨꯗꯤ ꯈꯔ ꯌꯥꯔꯛꯑꯦ ꯌꯥꯝ ꯆꯥꯁꯤꯟ ꯆꯥꯥꯁꯟꯕꯗꯤ ꯄꯣꯛꯇꯦ ꯆꯥꯅꯤꯡ ꯊꯛꯅꯤꯡꯕꯗꯤ ꯑꯗꯣ ꯈꯔꯗꯤ ꯐꯔꯦ ꯅꯨꯡꯉꯥꯏꯔꯦ ꯑꯗꯣ ꯑ ꯅꯥꯔꯛꯄ ꯄ ꯁꯤꯗꯅꯤꯅꯦ ꯌꯥꯝꯅ ꯃꯊꯥ ꯁꯥꯏꯁꯦ ꯌꯥꯝ ꯋꯥꯏꯅꯦ ꯑꯩꯁꯦ ꯌꯥꯝꯅ ꯅꯥꯒꯟꯕꯁꯤꯗꯅꯤꯅꯦ ꯌꯥꯝ ꯇꯜꯂꯤꯁꯦ
ꯆꯦꯛꯁꯤꯟꯅ ꯂꯩꯔꯨ ꯏꯕꯦꯝꯃ ꯅꯣꯡ ꯃꯇꯝꯁꯤꯗꯒꯅꯦ ꯆꯠꯊꯣꯛ ꯈꯣꯇꯣꯛꯄꯗꯒꯅꯦ ꯆꯦꯛꯁꯤꯜꯂꯨ ꯑꯗꯒꯤ ꯅꯣꯏ ꯑꯗꯨꯋꯥꯏꯒꯤꯁꯨ ꯉꯥꯏꯔꯦ ꯏꯁꯤꯡ ꯃꯥꯏꯁꯤꯡꯗꯣ ꯈ ꯈ ꯈ ꯈ ꯌꯦꯡꯒ ꯁꯤꯖꯤꯟꯅꯧ ꯍꯦꯛꯇꯅꯦ ꯅꯪꯁꯨ ꯃꯉꯥꯏꯔꯦ ꯅꯥꯅ ꯃꯔꯣꯝ ꯅꯥꯒꯜꯂꯤꯕ ꯏꯁꯤꯡꯗꯤ ꯑꯗꯨꯝ ꯄꯥꯝꯈꯤꯕꯅꯤ ꯅꯍꯥꯟꯋꯥꯏꯗꯒꯤꯁꯨ ꯑꯗꯣ ꯐꯔꯦ ꯏꯁꯤꯡꯒꯗꯣ ꯁꯣꯛ ꯂꯥꯎ ꯇꯧꯔꯨꯅꯨ ꯈꯔ ꯅꯍꯥꯛ ꯐꯒꯠꯂꯦ ꯍꯥꯏꯔꯤꯗꯣ ꯏꯁꯤꯡꯗꯨꯗꯅꯦ ꯑꯃꯨꯛꯅꯦ ꯇꯤꯟ ꯀꯥꯡ ꯍꯧꯖꯤꯛ ꯃꯍꯤꯛ ꯀꯩꯀꯩ ꯌꯥꯎꯔꯝꯅꯤ ꯈꯪꯕ ꯅꯠꯇꯦ ꯅꯣꯡ ꯑꯅꯧꯕ ꯇꯥꯔꯛꯄꯅꯦ ꯑꯗꯒꯤ ꯀꯥꯏ ꯀꯥꯏꯗꯒꯤ ꯆꯦꯟꯊꯔꯛꯄ ꯏꯁꯤꯡ ꯃꯌꯥꯝꯗꯨꯒꯅꯦ ꯑꯃꯨꯛ ꯁꯣꯛꯆ ꯁꯝꯅꯔꯒ ꯐꯨꯔꯤ ꯇꯧꯗꯅ ꯑꯃ ꯑꯃ ꯇꯧꯗꯅꯅꯦ ꯀꯩ ꯀꯩꯅꯣ ꯑꯃꯨꯛ ꯅꯥꯕ ꯍꯧꯅꯤ ꯆꯦꯛꯁꯤꯟ ꯆꯦꯛꯁꯤꯟꯅ ꯂꯩꯌꯨ ꯆꯥꯕ ꯊꯛꯄꯗ ꯑꯣꯏꯔꯣ ꯍꯧꯖꯤꯛꯇꯤ ꯀꯥꯂꯦꯟꯅꯤꯅ ꯑꯗꯨꯝ ꯆꯝꯐꯨꯠ ꯀꯩꯀꯥ ꯑꯣꯏꯔꯁꯨ ꯑꯅꯝꯕ ꯆꯥꯔꯣ ꯊꯕꯤꯒꯨꯝꯕꯒ ꯂꯩꯔꯤꯕꯣ ꯅꯪ ꯍꯣ ꯀꯃꯥꯏ ꯀꯃꯥꯏ ꯇꯧꯅꯤ ꯑꯩꯈꯣꯏꯗ ꯈꯔ ꯂꯩ ꯑꯩ ꯅꯣꯡꯃ ꯂꯥꯛꯄꯗꯒ ꯄꯨꯕꯤꯔꯛꯀꯦ ꯐꯖꯅꯅꯦ ꯆꯥꯔꯒ ꯑꯗꯨꯝ ꯄꯣꯊꯥꯔꯒ ꯂꯩꯌꯨ ꯂꯩꯌꯨ ꯐꯒꯠꯆꯔꯛꯁꯅꯤ ꯏꯁꯥꯒꯤꯕꯨꯗꯤ
ꯍꯣꯏ ꯍꯣꯏ ꯍꯧꯖꯤꯛꯁꯤꯕꯨꯗꯤ ꯈꯔ ꯂꯩꯔꯤꯌꯦ ꯑꯗꯨꯅ ꯅꯪ ꯃꯊꯪ ꯂꯥꯛꯄꯗ ꯑꯣꯏꯅ ꯄꯨꯔꯛꯑꯣ ꯅꯪ ꯀꯔꯝ ꯀꯥꯟ ꯂꯥꯛꯇꯣꯏꯅꯣꯗꯣ ꯍꯥꯏꯔꯛꯑꯣ ꯍꯧꯖꯤꯛꯀꯤꯗꯤ ꯈꯔ ꯂꯩꯔꯤꯁꯤꯅ ꯌꯥꯔꯤ ꯍꯣꯏ ꯑꯩꯁꯦ ꯅꯣꯡ ꯃꯔꯛꯇꯨꯗꯩꯅꯦ ꯏꯁꯤꯡꯁꯦ ꯄꯥꯝꯃꯟꯗꯅꯅꯦ ꯅꯣꯡꯗꯁꯨ ꯍꯦꯛ ꯆꯣꯠꯍꯜꯂꯨꯔꯕ ꯑꯗꯨꯅꯅꯤ ꯇꯧꯔꯤꯁꯦ ꯅꯥꯔꯦꯁꯨ ꯑꯗꯨꯝ ꯈꯪꯉ ꯂꯩꯔꯕꯁꯦ ꯍꯟꯖꯟ ꯍꯟꯖꯟ ꯑꯗꯨꯝ ꯇꯧꯅꯤꯡꯕ ꯄꯥꯝꯕꯅꯤꯅ ꯑꯗꯨꯝ ꯈꯪꯗꯦ ꯏꯆꯂ ꯑꯗꯣ ꯃꯤꯅ ꯎꯕꯗ ꯑꯉꯥꯡ ꯃꯆꯥꯗꯧꯅ ꯇꯧꯋꯦꯅ ꯇ ꯆꯩꯔꯛꯄ ꯅꯣꯏ ꯑꯗꯨ ꯅꯪ ꯂꯥꯛꯑꯝꯗꯥꯏꯗ ꯍꯥꯏꯔꯛꯑꯣꯀꯣ ꯑꯗꯨꯗꯤ
ꯍꯣꯏ ꯍꯣꯏ ꯍꯣꯏ ꯍꯥꯏꯔꯛꯀꯦ ꯍꯥꯏꯔꯛꯀꯦ ꯑꯗꯨꯕꯨꯗꯤ
ꯀꯩꯗꯧꯔꯝꯃꯤꯅꯣ ꯅꯪꯗꯤ
ꯑꯗꯨꯝ ꯈꯪꯗꯦ ꯄꯪꯪꯂꯩꯗ ꯃꯔꯩꯗ ꯈꯔ ꯁꯪꯕꯒꯅꯦ ꯅꯪꯉꯣꯟꯗ ꯑꯃꯨꯛ ꯍꯥꯏꯔꯛꯏꯁꯤꯅꯤ ꯑꯗꯨꯅꯕꯨ
ꯅꯪ ꯑꯅꯥ ꯑꯌꯦ ꯌꯥꯎꯗꯕ ꯅꯠꯇ꯭ꯔ ꯅꯣꯏ ꯏꯃꯨꯡ ꯀꯩꯀꯥꯗꯣ
ꯑꯅꯥ ꯑꯌꯦꯛꯀꯤꯗꯤ ꯌꯥꯎꯗꯦꯗ ꯅꯪꯒꯤꯗꯤ ꯀꯩꯅꯣ ꯅꯣꯏ ꯏꯃꯥ ꯍꯣꯏꯗꯤ ꯅꯥꯕ ꯌꯦꯛꯄ ꯌꯥꯎꯗꯕ ꯅꯠꯇ꯭ꯔꯣ
ꯌꯥꯎꯗꯦꯗ ꯃꯣꯏꯁꯨ ꯑꯗꯨꯝ ꯂꯩ ꯑꯩ ꯈꯛꯇꯅꯦ ꯌꯥꯝꯅ ꯅꯥꯒꯜꯂꯤꯁꯦ ꯃꯣꯏꯗꯤ ꯃꯁꯥꯒ ꯌꯥꯝꯅ ꯐꯩꯗ ꯑꯩꯗꯧ ꯇꯧꯕ ꯑꯃꯇ ꯌꯥꯎꯗꯦꯅꯦ ꯑꯩꯈꯣꯏ ꯏꯃꯨꯡꯗ ꯑꯩ ꯈꯛꯇꯅꯤ ꯑꯗꯨꯝ ꯉꯥꯏꯍꯥꯛ ꯂꯩꯔ ꯅꯥꯏ ꯉꯥꯏꯍꯥꯛ ꯂꯩꯔ ꯅꯥꯏ ꯑꯗꯨꯝ ꯇꯧꯔꯤꯁꯦ ꯑꯗꯨꯅ ꯃꯣꯏꯅ ꯑꯩꯅ ꯍꯇꯇ ꯅꯥꯕꯩꯗ ꯍꯣꯠꯅꯕꯗꯕ ꯃꯣꯏꯁꯨ ꯁꯥꯎꯅꯔꯕꯅꯤ ꯌꯥꯝꯅ ꯅꯥꯃꯟꯕꯁꯤꯗ ꯑꯩꯁꯦ ꯌꯥꯝꯅ ꯀꯟꯅ ꯀꯨꯜꯂꯒ ꯅꯥꯕꯗꯤ ꯅꯠꯇꯕ ꯃꯔꯛ ꯃꯌꯥꯒꯤ ꯂꯣꯛ ꯊꯨꯡꯕ ꯂꯥꯏꯍꯧ ꯇꯧꯕ ꯁꯤꯒꯨꯝꯕꯁꯦ ꯉꯥꯏꯍꯥꯛ ꯂꯩꯩꯇ ꯉꯍꯥ
ꯑꯣ ꯐꯔꯦ ꯐꯔꯦ ꯑꯗꯨꯗꯤ ꯅꯪꯁꯨ ꯐꯖꯅ ꯄꯣꯊꯥꯔꯔꯣ ꯑꯩ ꯂꯥꯛꯑꯝꯗꯥꯏꯗꯨꯗ ꯂꯥꯛꯑꯝꯗꯥꯏꯗꯨꯗ ꯍꯥꯏꯔꯛꯑꯒꯦꯀꯣ ꯊꯝꯃꯒꯦ ꯊꯝꯃꯒꯦ ꯑꯩꯁꯨ ꯊꯥꯕꯝ ꯆꯂꯣ ꯆꯂꯣ